ꯇꯕꯣ
ꯇꯔꯒꯣ
ꯇꯥꯏ ꯇꯥꯔꯦ
ꯑꯣ ꯃꯍꯥꯛ ꯖꯣꯏꯅꯤꯡ ꯀꯨꯏꯅ ꯂꯩꯗ
ꯂꯩꯌꯦ ꯅꯍꯥꯟꯗꯒꯤ ꯇꯧꯈꯠꯂꯛꯏꯅꯦ ꯁꯤꯒꯤ ꯄꯣꯠꯁꯦ
ꯎꯝ ꯃꯔꯛ ꯃꯔꯛꯇꯅꯦ ꯋꯥꯛ ꯅꯨꯡꯉꯥꯏꯇꯕ ꯑꯗꯨꯝ ꯌꯥꯎꯕꯅꯦ
ꯑꯣ ꯍꯥꯎꯗ ꯉꯥꯏꯕ
ꯎꯝ ꯐꯕꯨꯠꯇ ꯉꯥꯏꯁꯤ
ꯁꯥ ꯏꯁꯤꯡ ꯆꯥꯗ꯭ꯔꯦ
ꯆꯥꯛ ꯆꯥꯗꯗꯤ ꯉꯔꯥꯡ ꯋꯥꯔꯀꯞ ꯌꯦꯡꯉꯨꯕꯒꯤ ꯊꯦꯡꯉꯦꯅꯦꯍꯦ
ꯑ ꯌꯦꯡꯕ
ꯑꯥꯡ
ꯑ ꯍꯦꯛ ꯀꯦ ꯅꯣꯏꯅ ꯀꯥꯏ ꯇꯥꯏꯅꯦ ꯌꯥ ꯀꯣꯒꯣ
ꯑꯩ ꯑꯁ ꯗ꯭ꯌꯥ ꯈꯣꯡꯕꯁꯨ ꯐꯖꯩꯀꯣ
ꯐꯖꯌꯦ
ꯥꯏꯕ ꯊꯧꯕꯋꯤ ꯐ ꯅ
ꯑꯣ
ꯑꯥ ꯃꯣꯏꯅꯤꯁꯂ ꯃꯤꯅꯤꯇꯔꯦ ꯇꯔꯤ ꯊꯉꯥꯏꯦ
ꯎꯝ ꯀꯩꯅꯣꯗꯣ ꯄꯥꯔꯤ ꯃꯦꯁꯇꯣ
ꯑꯥ
ꯑꯗꯨꯒꯤ ꯚꯦꯠ ꯈꯨꯇꯧꯁꯤ ꯀꯃꯥꯏꯅ ꯇꯧꯒꯦꯕ
ꯆꯞ ꯃꯥꯟꯅꯩ ꯀꯩꯅꯣ ꯄꯔꯤ ꯄꯩꯁꯥ ꯍꯥꯞꯆꯤꯂꯒ ꯇꯧꯗꯣꯏꯅꯤ ꯀꯩꯅꯣ
ꯕꯦꯠ ꯇꯧꯕꯗꯣ ꯀꯣꯛ ꯉꯥꯎꯏꯅꯦ ꯃꯣꯏꯗꯤ ꯌꯥꯝ ꯊꯣꯛꯏꯅꯦ ꯀꯃꯥꯏ ꯃꯦꯟꯃꯥꯟ ꯇꯥꯗꯅ ꯈꯪꯗꯦꯕꯣ ꯑꯩꯈꯣꯏꯅ ꯉꯍꯥ ꯋꯥꯏ ꯉꯍꯥꯟꯈꯩ ꯕꯦꯠ ꯇꯧꯕ ꯑꯗꯨ ꯃꯥꯟꯅꯗꯤ ꯑꯩ ꯅꯉꯣꯟ ꯑꯝꯇ ꯍꯪꯒꯦꯅ ꯈꯜꯂꯝꯕꯅꯤ
ꯑꯣ ꯑꯣ ꯍꯣꯔꯦꯟ ꯍꯣꯔꯦꯟ ꯊꯦꯡꯅꯁꯤꯗꯨ ꯑꯗꯨꯒ ꯌꯦꯡꯒꯦ ꯀꯃꯥꯏꯅ ꯇꯧꯕꯒ
ꯍꯟꯗꯛꯇꯤ ꯕꯦꯠ ꯇꯧꯗ꯭ꯔꯦ
ꯕꯦꯠ ꯇꯧꯗ꯭ꯔꯦ ꯃꯃꯥꯡꯗ ꯄꯩꯁꯥ ꯆꯪꯉꯛꯑꯒ ꯀꯩꯅꯣ ꯑꯦꯀꯥꯎꯟꯗ ꯆꯪꯉꯛꯇꯕꯈꯩ ꯇꯟꯗꯅ ꯇꯧꯕꯈꯤꯗ꯭ꯔꯦ
ꯑꯦ ꯃꯣꯏꯁꯨ ꯈꯔ ꯐꯜ ꯇꯥꯔꯝꯕ꯭ꯔꯣ
ꯑꯩꯁꯨ ꯀꯃꯥꯏ ꯇꯧꯔꯤꯅꯣ ꯒꯌꯥꯟ ꯇꯥꯗ ꯄꯩꯁꯥ ꯃꯇꯥ ꯆꯉꯛꯇꯔ꯭ꯦ
ꯀꯌꯥꯝ ꯌꯥꯝꯕ
ꯂꯨꯄꯥ ꯆꯥꯝꯃꯉꯥꯗꯥꯪꯅꯤꯗ ꯆꯥꯝꯃꯉꯥ ꯆꯤꯡꯊꯣꯛꯄ ꯑꯗꯨꯒ ꯇꯣꯡꯕ ꯂꯩ ꯋꯥꯣꯟ ꯆꯪꯁꯤꯗꯩ ꯇꯟꯅ ꯃꯈꯥ ꯇꯥ ꯊꯥꯔꯦ ꯃꯥꯡꯗꯟ
ꯍꯧꯖꯤꯛ ꯑꯃ ꯇꯧꯔꯤ ꯑꯦꯞꯁ ꯑꯃꯗ
ꯎꯝ
ꯑꯗꯨꯗꯤ ꯁꯨꯝ ꯈꯨꯗꯛ ꯈꯨꯗꯛ ꯆꯪꯉꯦ ꯀꯔꯅꯥꯖꯤꯠꯁꯨ ꯇꯧꯒꯦꯅ ꯊꯥꯕꯤꯔꯝꯃ
ꯎꯝ ꯅꯪ ꯀꯩꯅꯣ ꯋꯥꯀꯞꯀꯤ ꯊꯥꯏꯔꯣ
ꯑꯥ
ꯎꯝ ꯑ ꯑ ꯉꯔꯥꯡꯝꯕꯣꯟ ꯅꯨꯡꯉꯥꯏꯅꯦ ꯍꯥꯏꯗꯤ ꯀꯦꯅ ꯁꯥꯥꯛ ꯆ ꯁꯟꯗꯣꯛꯏ ꯀꯩꯅꯣ ꯀ ꯀ ꯑꯗꯨ ꯁꯅꯤꯡꯉ
ꯔꯥꯎꯟꯗ ꯑꯣꯐ ꯊꯔꯇꯤ ꯇꯨ ꯂꯣꯏꯗꯣꯔꯝꯃꯅꯤꯌꯦ
ꯂꯣꯏꯗꯧꯔꯦ ꯃꯁꯤ ꯀꯩꯅꯣꯒ ꯂꯩꯕꯅꯤ ꯄꯣꯔꯇꯨꯒꯣꯜꯒ ꯀꯔꯣꯁꯤꯌꯥ
ꯑꯁ ꯑꯗꯨꯗꯤ ꯀꯅꯥ ꯇꯧꯗꯣꯏꯖꯥꯠꯅꯣ
ꯍꯥꯏ ꯉꯝꯗꯦ ꯀꯔꯣꯁꯤꯌꯥꯁꯗꯨ ꯂꯤꯡꯉꯤ ꯑꯩꯗꯤ ꯑꯗꯨꯝ ꯔꯣꯅꯥꯟꯟꯗꯣ ꯀꯥꯗꯤ ꯀꯥꯍꯟꯅꯤꯡꯉꯦ ꯑꯗꯣ ꯈꯪꯗꯦꯅ ꯍꯥꯏꯕ ꯉꯝꯗꯕꯅꯤꯅ
ꯑꯩꯅ ꯍꯧꯖꯤꯛ ꯌꯦꯡꯅꯤꯡꯉꯁꯦ ꯄꯣꯔꯇꯨꯒꯜꯒ ꯑꯔꯒꯦꯟꯇꯤꯅꯥ ꯇꯥꯕꯁꯤꯅ ꯌꯦꯡꯅꯤꯡ ꯉꯤꯁꯤ
ꯑꯥꯔꯖꯦꯟꯇꯤꯅꯥꯒ ꯕꯔꯖꯤꯜꯒ ꯇꯥꯔꯅꯤ
ꯎꯝ
ꯀꯥꯇꯔꯗ ꯀꯊꯔ
ꯎꯝ ꯇꯥꯗꯤ ꯁꯣꯏ ꯇꯥꯔꯥꯛꯇꯣꯏ ꯃꯥꯟꯗꯦ ꯑꯗꯨ
ꯑꯗꯨꯗꯤ ꯀꯥꯈ꯭ꯔꯅꯤꯗꯅ
ꯎꯝ
ꯑꯥꯔꯖꯦꯟꯇꯤꯅꯥ ꯀꯦꯕꯥꯔꯗꯤ ꯉꯁꯤꯔꯣꯑꯣ ꯑꯗꯨꯁꯨ ꯅꯠꯇꯕ꯭ꯔꯥ
ꯍꯌꯦꯡ
ꯑꯁ ꯀꯩꯅꯣꯒꯗꯤ ꯔꯧꯟꯗ ꯑꯣꯐ ꯁꯤꯛꯇꯤꯟꯗꯤ ꯍꯂꯦꯟꯒ ꯀꯩꯅꯣ ꯇꯥꯏꯌꯦ ꯕ꯭ꯔꯖꯤꯟꯒ
ꯁꯤꯗ ꯑ ꯍꯥꯔ ꯎꯝ ꯅꯣ ꯀ꯭ꯔ ꯃꯩ ꯆ
ꯑꯥ
ꯃꯣꯔꯣꯛ ꯀꯣꯛ ꯀ ꯄ꯭ꯔꯥꯏꯟ ꯀꯔꯤ ꯇꯧꯍꯧꯗꯅꯤ ꯀꯟꯇ꯭ꯔꯤ ꯀ꯭ꯋꯥꯇꯔꯗ
ꯃꯣꯔꯣꯀꯣ ꯀꯕꯔꯁꯤꯡ ꯀꯈꯔꯦ ꯃꯣꯏ
ꯑꯩ ꯑꯣꯝꯇ ꯌꯦꯡꯒꯦꯅꯦꯔꯤ ꯄ꯭ꯔꯤ ꯀ꯭ꯋꯥꯇꯔꯗꯨꯕꯨ ꯭ꯔꯣ
ꯃꯣꯔꯣ ꯀꯣꯒ ꯀꯩꯒꯤꯅꯣꯃꯔ
ꯎꯅ ꯀ ꯎꯒ ꯁ ꯃꯔꯨ ꯀꯣꯒꯩꯅ ꯋꯥꯇꯥ ꯑꯗꯨꯨꯃꯔ
ꯀꯩ
ꯀꯣ ꯖꯤ ꯀꯝꯃꯔꯒ ꯐꯤꯐꯥ ꯃꯔꯨꯀꯣ ꯀꯪꯒ ꯆꯈꯔꯦ ꯃꯔꯨꯀꯣ ꯃ ꯔꯣꯀꯣꯒꯅꯨꯒ ꯅꯠꯇ꯭ꯔ ꯇꯥꯁꯒꯔ ꯀ
ꯂꯤꯛꯇ ꯂꯤꯛꯇꯕꯨꯗꯤ ꯑꯍꯥꯟꯕꯗ ꯇꯥꯈ꯭ꯔꯕꯅꯤ
ꯎꯗ ꯍꯥꯟ ꯇꯎꯔꯔꯕ
ꯇꯥꯈ꯭ꯔꯕꯅꯤ
ꯔꯥꯎꯟ ꯑꯣꯐ ꯁꯤꯛꯁꯇꯤꯟ ꯅꯝꯕꯔꯣ ꯀꯣ ꯀꯅꯥꯗꯥꯒ
ꯑꯗꯨꯅꯦꯕ ꯀꯅꯥꯇꯥꯁꯨ ꯐꯗꯤ ꯐꯖꯕꯅꯦ ꯑꯦ ꯀꯅꯥꯗꯥ ꯐꯖꯕꯗꯤ ꯌꯧꯗꯕꯅꯤ
ꯎꯝ ꯃꯔꯨꯀꯣꯟ ꯀꯥꯏꯗꯣ ꯃꯥꯗ ꯁꯤꯗꯤ
ꯎꯝ ꯑꯩ ꯍꯟꯗꯛꯇꯤ ꯕꯦꯠ ꯇꯧꯕ ꯔꯥꯎꯟ ꯊꯥꯔꯇꯤ ꯇꯨꯒꯤ ꯕꯦꯠ ꯇꯧꯕ ꯂꯣꯏ ꯁꯨꯝꯕꯟ
ꯆꯨꯝꯃꯦ ꯑꯣ ꯑ ꯊꯥ ꯀ ꯐ ꯆꯉꯕ
ꯄꯩꯁꯥꯗꯤ ꯌꯥꯝ ꯊꯥꯗꯦꯗ ꯂꯨꯄꯥ ꯆꯥꯝꯃ ꯆꯥꯝ ꯆꯥꯝ ꯊꯥꯕ
ꯆꯥꯝ ꯊꯥꯄ ꯀꯌꯥ ꯆꯝ ꯊꯅꯤꯅ ꯆꯪꯂꯝꯝꯅꯤꯗ
ꯈꯪꯗꯦꯗ ꯄꯣꯏꯟ ꯌꯥꯝ ꯌꯥꯝ ꯄꯤꯖꯩꯌꯦ ꯋꯤꯟꯅꯔ ꯑꯣꯏꯗꯕ ꯇꯤꯝꯗꯨꯗꯤ
ꯑꯗꯨ ꯄꯣ ꯄꯨꯖꯤ ꯊꯋꯥꯗ꯭ꯔꯣ ꯄꯨꯖꯅ ꯊꯥꯕꯤꯗꯥ
ꯄꯨꯟꯁꯤꯜꯂꯒ ꯊꯥꯕ ꯌꯥꯎꯗꯦ ꯑꯩꯒꯤꯗꯗꯤ ꯑꯗꯨꯅꯦꯄꯥꯔꯤ ꯃꯁꯀꯤ ꯋꯥꯟ ꯑꯦꯛꯁ ꯕꯇ꯭ꯔꯤ
ꯋꯥꯟꯔꯁꯤꯁꯨ ꯌꯥꯎꯕꯅꯦ ꯋꯥꯟ ꯁꯤꯗ ꯀꯩꯅꯣ ꯍꯥꯏꯕꯅꯤꯅ ꯂꯥꯡꯜꯕꯩ ꯊꯥꯕꯅꯦꯕ ꯄꯨꯟꯁꯤꯜꯂ ꯄꯨꯂꯞ ꯅꯪꯅ ꯑꯍꯨꯝ ꯈꯪꯒꯠꯂꯦꯗꯅ ꯑꯍꯨꯝꯗꯨ ꯂꯣꯏ ꯀꯥꯂꯦꯅ ꯊꯥꯕ ꯑꯗꯨꯅꯦ ꯄꯩꯁꯥ ꯆꯥꯎꯋꯦ
ꯆꯋꯏ ꯂꯤꯁꯤꯡ ꯍꯨꯝ ꯃꯔꯤꯒ ꯐꯪꯉꯦ
ꯎꯝ ꯐꯪꯉꯦ ꯃꯤ ꯑꯗꯨꯃꯥꯏꯅ ꯇꯧꯅꯤ
ꯑ ꯀꯅꯥ ꯂꯥꯎꯑꯣꯕ ꯀꯅꯥꯅꯣ
ꯂꯃꯟꯗꯈꯩ ꯍꯣꯁ ꯂꯃꯟꯗ ꯈꯪꯗꯁꯤ ꯎ ꯄꯥꯝꯅ ꯐꯣꯏ ꯂꯩꯃꯤꯟꯅꯕ ꯇꯖꯅꯤ ꯃꯁꯂ ꯂꯎꯗ ꯀ ꯃꯁ ꯑꯃ ꯃꯣꯏꯗꯤ ꯐꯖꯅ ꯇꯧꯋ
ꯑꯇꯩꯗꯤ ꯊꯥꯕ ꯌꯥꯎꯗ꯭ꯔꯣ
ꯑꯗꯩ ꯊꯥꯖꯛꯅꯥꯡ ꯖꯣꯒ ꯍꯣꯏ ꯊꯥꯕꯅꯤ ꯀꯩꯅꯣꯗ ꯖꯤꯌꯥꯔ ꯀꯣꯡꯒꯣ ꯊꯥꯔꯒ ꯃꯥꯡꯉꯦꯗꯅ
ꯑꯗꯨꯒꯤ ꯑꯗꯨꯒꯤ ꯀꯩꯅꯣ ꯇꯧꯕꯗꯨꯕꯨ ꯒ꯭ꯔꯨꯞꯇ ꯊꯥꯒꯠꯂꯛꯒ ꯂꯤꯁꯤꯡ ꯆꯅꯤ ꯐꯨꯒꯇꯣ ꯑꯃ
ꯃꯤ ꯊꯥꯕ ꯍꯕ ꯌꯥꯝꯅꯤ
ꯂꯤꯁꯤꯡ ꯑꯍꯨꯝ ꯊꯥꯏꯅꯦꯀꯣ ꯍꯧꯖꯤꯛ ꯃꯤꯁꯦ
ꯎꯝ
ꯍꯧꯖꯤꯛꯀꯤ ꯀꯩꯅꯣꯗꯣ ꯄꯨꯜꯂꯞ ꯊꯥꯕꯤꯌꯛꯑꯣ
ꯎꯝ
ꯂꯤꯁꯤꯡꯅꯤꯐꯨ ꯋꯤꯗ꯭ꯔꯣ ꯇꯧꯕꯒꯤ ꯚꯗꯤꯑꯣ ꯏꯁꯀ꯭ꯔꯤꯟ ꯔꯦꯀꯣꯔꯗ ꯇꯧ ꯊꯒꯠꯂꯛꯄꯅꯦ
ꯌꯥꯎ ꯌꯥꯎ ꯑꯩ ꯈꯪꯉ
ꯅꯪ ꯊꯥꯗꯦꯕꯟꯗꯗꯤ
ꯊꯥꯗ꯭ꯔꯤ ꯇꯟꯅ ꯊꯥꯗ꯭ꯔꯤ
ꯍꯧꯖꯤꯛꯇꯤ ꯊꯥꯕ ꯅꯨꯡꯉꯥꯏꯕ ꯌꯥꯏ ꯑꯣꯏꯔꯗꯕꯅꯦ
ꯍꯥꯥ
ꯊꯥꯕ ꯅꯨꯡꯉꯥꯏꯕ ꯌꯧꯔꯅꯤꯕ
ꯌꯥꯋꯥꯅꯤ ꯌꯥꯋꯥꯅꯤꯗꯧꯕ ꯑꯩ ꯐꯦꯅꯠꯇ
ꯇꯣ ꯑꯐꯥꯎ ꯁꯤꯖꯤꯟꯅꯗ꯭ꯔꯤ ꯄꯥꯔꯤ ꯃꯠꯁꯨ ꯁꯤꯖꯤꯟꯅꯗ꯭ꯔꯤ ꯑꯗꯨꯅ
ꯋꯥꯟ ꯑꯦꯁ ꯕꯦꯠꯇꯔꯤꯅꯤ ꯊꯥꯁꯤꯡ
ꯖꯒꯣꯅꯇꯤ ꯍꯩꯕ꯭ꯔꯥ
ꯌ ꯊ ꯃꯥ ꯀꯩꯅꯣ ꯔ ꯑꯉꯣ ꯂꯩꯩ ꯊꯒ
ꯎꯝ ꯑꯝꯇ ꯅꯤꯌꯣꯝꯗꯣ ꯈꯔ ꯇꯥꯛꯍꯂꯗꯤ ꯈꯪꯅꯤꯕ
ꯅꯤꯡꯅꯤꯉꯂꯇ ꯋꯥꯔꯤ ꯐꯪ
ꯅꯅꯤꯌꯨ ꯂꯈꯥꯡꯒꯦ
ꯅꯤꯉꯣꯝꯗꯣ ꯑꯩ ꯐꯖꯅ ꯈꯪꯗꯦꯕ ꯃꯩ ꯈꯨꯊꯥꯗꯨꯗꯤ ꯑꯩ ꯃꯆꯨꯝ ꯃ ꯊꯥꯕꯗꯤ ꯈꯪꯕꯅꯤ ꯑꯗꯨꯒꯤꯁꯨ ꯀꯥꯏ ꯌꯥꯎꯕꯒꯤ ꯒ꯭ꯌꯥꯟ ꯇꯥꯗꯕ ꯑꯩꯅ
ꯑꯗꯨꯅ ꯑꯩꯖꯤꯛ ꯀꯗꯥꯏꯎ ꯀꯗꯥꯏꯗ ꯌꯥꯎꯋ ꯒ꯭ꯌꯥꯟ ꯇꯥꯗꯦ
ꯑꯗꯨꯒꯤꯩꯅ ꯊꯥꯅꯤꯡꯕ ꯑꯩꯁꯨ ꯑꯥꯔꯖꯦꯟꯇꯤꯅꯥꯒꯁꯨ ꯃꯦꯁ ꯅꯨꯡꯉꯥꯏꯅꯤꯌꯦ
ꯑꯗꯨꯅꯤ ꯍꯥꯏꯁꯦ ꯄꯈꯠꯂꯒ ꯃꯤ ꯑꯍꯨꯝ ꯊꯥꯕꯗ ꯁꯨꯝ ꯆꯨꯝꯅꯤꯕ
ꯆꯨꯝꯅꯤ ꯆꯨꯝꯅꯤ ꯂꯋ ꯃꯣꯏ ꯄꯩꯁꯥ ꯃꯥꯡꯕ ꯌꯥꯎꯋꯤ ꯇꯣꯡꯕꯁꯨ ꯌꯥꯎꯋꯤ ꯑꯔ ꯀꯩꯅꯣ ꯊꯥꯏ ꯎꯝ ꯌꯥꯔꯄꯨꯒꯣ ꯃꯣꯏꯅ ꯀꯩꯅꯣ ꯊꯥꯏꯌꯦ ꯍꯥꯞꯈꯤꯗ ꯊꯥꯏꯌꯦ
ꯑ
ꯐꯥꯟ ꯁꯥꯕꯗꯒꯣꯜ ꯆꯦꯅ
ꯑ
ꯇꯋꯥ ꯊꯥꯕ ꯀꯩꯅꯣ ꯂꯩꯇꯤꯟ ꯍꯥꯏꯕ꯭ꯔꯥ
ꯑꯥ
ꯁꯤꯡ ꯇꯥꯇꯨ ꯇꯥꯇꯦ ꯃꯥꯏ ꯆꯪ ꯃꯥꯜ ꯄꯖꯉ ꯊꯥꯛ
ꯑꯣ ꯏꯍꯅ ꯇꯧꯈ꯭ꯔꯃꯤꯅ ꯎꯄꯥꯏ ꯂꯩꯇ꯭ꯔꯦ
ꯐ ꯍꯥ ꯍꯥꯞꯇ ꯣꯜ ꯆꯅꯤ ꯍꯥꯏꯅ
ꯑ
ꯗꯌꯥ ꯀꯃꯣꯜ ꯍꯅ
ꯑꯥ
ꯑꯗꯨ ꯑꯗ ꯊꯥꯕꯒ ꯐꯪꯒꯦ
ꯑꯗ ꯑꯥꯔꯖꯦꯟꯇꯤꯅꯥꯒꯤ ꯇꯤꯝ ꯊꯥꯕ ꯆꯨꯝꯅꯤꯌꯦ ꯐꯥꯁꯥꯁꯇꯠꯇ ꯒꯣꯁꯅꯤꯗꯣ
ꯑꯨ ꯃꯅꯦ ꯑꯗꯨꯃꯥꯏꯅ ꯊꯥꯏ ꯈꯜꯂꯤ ꯑꯗꯩꯗꯤ ꯀꯣꯂꯔ ꯃꯁꯤꯡꯁꯤꯁꯨ ꯊꯥ ꯌꯥꯏ
ꯍꯥꯥ
ꯀꯣꯅꯔ ꯃꯁꯤꯡꯁꯤꯟ
ꯑꯣꯅ ꯃꯁꯤꯁꯨ
ꯑꯥ
ꯀꯣꯅꯔ ꯃꯁꯤꯡꯒꯨꯝꯕꯗꯤ ꯆꯥꯟꯁ ꯈꯔ ꯅꯦꯝꯅꯤꯗ ꯅꯦꯝꯃꯣꯏꯗ꯭ꯔꯣ
ꯀꯣꯔꯅꯔ ꯑꯗꯨꯝ ꯑꯅꯤꯁꯤꯔꯥ ꯍꯦꯜꯂꯦ ꯑꯗꯨꯝ ꯕꯣꯜ ꯄꯥꯏꯕ ꯍꯦꯟꯕꯅꯤꯅ ꯀꯣꯅꯥꯔꯤꯁꯤꯡ ꯊꯧꯅꯥ ꯇꯧꯅ
ꯍꯥꯏꯑꯣ ꯑꯔꯖꯦꯟꯇꯤꯔꯅ ꯍꯦꯅꯤꯅ ꯊꯥꯗꯧꯕ
ꯊꯦ ꯌꯥꯑꯣ
ꯌꯥꯏꯌꯦ ꯃꯤ ꯌꯥꯝ ꯃꯈꯟ ꯃꯈꯟ ꯊꯥ ꯀꯃꯥꯏꯅ ꯇꯧꯅꯣ ꯍꯥꯞꯇ ꯍꯞ ꯀꯥꯅꯤ ꯍꯥꯏꯅ ꯊꯥꯕ
ꯎꯝ
ꯒꯣꯜ ꯆꯅꯤ ꯊꯥꯕ
ꯃꯥꯅꯦ ꯃꯥ ꯀ ꯅꯪ ꯀꯗꯤꯁꯇꯅ ꯀꯗ ꯀꯔꯤꯦꯞꯁꯤ ꯊꯥꯏꯅꯣ
ꯑꯩꯒꯤꯁꯤ ꯀꯩꯅꯣꯅꯤꯗ ꯑꯃ ꯏꯁꯄꯤꯟ ꯅꯨꯡ ꯌꯥꯎꯕ ꯍꯥꯏꯇꯥꯥꯔꯦꯅꯦ ꯑꯦꯞꯁ ꯑꯃ
ꯑꯥ
ꯃꯃꯤꯡꯗꯤ ꯌꯥꯝ ꯁꯥꯡꯉꯤ ꯀꯩꯅꯣꯝ ꯍꯥꯏ
ꯍꯥꯟꯅꯗꯤ ꯀꯩꯅꯣ ꯑꯦꯐ ꯑꯃ ꯀꯩꯅ ꯂꯩꯕꯅꯤꯅ ꯏꯁꯇꯦꯦꯛ ꯈꯣꯡꯕ꯭ꯔꯥ
ꯁꯤꯇꯦꯌꯥ
ꯎꯝ ꯏꯁꯇꯦꯛ ꯑꯅꯝ ꯂꯩꯔꯝꯃꯦ ꯑꯗꯨ ꯅꯨꯡꯉꯥꯏꯕꯅꯤ ꯌꯥꯝ
ꯑꯝ
ꯑꯁ ꯑꯗꯨꯗꯩ ꯂꯨꯄꯥꯁꯤꯡ ꯈꯨꯗꯝ ꯐꯪꯉꯧ ꯃꯥꯜ ꯀꯩꯅꯣꯗ ꯀ꯭ꯔꯤꯛꯀꯦꯠꯀꯤꯗ
ꯀ꯭ꯔꯤꯀꯦꯠꯅꯣꯏ ꯐꯖꯅ ꯈꯪꯕ꯭ꯔꯥ
ꯈꯪ ꯀ꯭ꯔꯤꯛꯀꯦꯠ ꯍꯥꯟꯅꯩꯗꯤ ꯀꯩꯅꯣꯅꯤꯗ ꯑꯣꯚꯔ ꯃꯔꯤꯁ ꯁꯣꯛꯄꯥ ꯑꯃ ꯈꯟꯒꯅꯤ
ꯑꯣ ꯍ
ꯂꯨꯄꯥ ꯂꯤꯁꯤꯡ ꯃꯔꯤ ꯌꯥꯕ ꯄꯩꯁꯥ ꯐꯪꯕꯗ ꯑꯇꯣꯡꯕꯁꯦ
ꯎꯝ
ꯑꯗꯨ ꯑꯗꯨꯗ ꯊꯥꯕ ꯍꯥꯏꯇꯥꯔꯦ ꯑꯗꯨꯝ ꯑꯗꯨ ꯄꯩꯁꯥ ꯑꯗꯨꯝ ꯅꯨꯡꯇꯤ ꯆꯪꯈꯤꯕ ꯑꯗꯨꯗꯤ ꯂꯁꯤꯡꯅꯤ ꯏꯅꯦ ꯎꯝ ꯁꯅꯤ ꯏꯅꯦ ꯈꯣꯡꯕꯥ ꯂꯤꯅꯤꯒꯥꯏ
ꯑꯣ
ꯑꯩꯈꯣꯏ ꯑꯗꯨꯃꯥꯏꯅ ꯁꯥꯟꯅꯩꯌꯦꯕ ꯍꯧꯖꯤꯛꯀꯤ ꯕꯦꯟꯇꯥꯎ ꯀꯧꯕ ꯃꯥꯂ ꯖꯥꯏ ꯑꯦꯐ
ꯑ ꯑꯗꯨ ꯕꯦꯟ ꯇꯧꯕꯗ ꯑꯌꯥꯝꯕ ꯂꯣꯏ ꯃꯥꯡꯈꯤꯕꯖꯥꯠꯅꯤ
ꯃꯥꯅꯦꯗꯤ ꯌꯥꯗꯦꯗꯅ ꯅꯝꯕꯗꯤ ꯋꯤꯇꯤꯡ ꯑꯦꯞꯁꯦ
ꯕꯦꯡ ꯑꯗꯨꯒꯨꯝꯕ ꯀꯩ ꯍꯥꯏꯅꯤ ꯕꯦꯇꯤꯡꯒꯤ ꯑꯦꯞꯁꯨ ꯑꯩ ꯕꯦꯟ ꯇꯧꯔꯛꯄꯗꯣ ꯌꯨꯇꯌꯨꯕꯇꯁꯨ ꯍꯧꯖꯤꯛꯇꯤ ꯀꯅꯥꯝꯇ ꯀꯩꯅꯣ ꯇꯧꯗ꯭ꯔꯕꯅꯦꯕ
ꯇꯧꯗꯦ ꯇꯧꯗꯦ ꯑꯗꯨ ꯑꯗꯨ ꯇꯧꯔꯗꯤ ꯑꯗꯨꯝ ꯚꯦꯟ ꯆꯥꯔꯦ ꯌꯥꯗ꯭ꯔꯦꯁꯨ ꯌꯥꯗ꯭ꯔꯦ
ꯍꯧꯖꯤꯛꯀꯤ ꯋꯥꯟ ꯑꯦꯁ ꯕꯦꯛꯇꯣ ꯊꯥꯅꯤꯡꯕ ꯍꯥꯏꯇꯥꯥꯔꯦ ꯉꯔꯥꯡꯒꯤ ꯃꯣꯏꯅ ꯊꯥꯅꯔꯤꯕ ꯑꯁ ꯋꯤꯗ꯭ꯔꯣ ꯃꯌꯥꯝꯁꯤ ꯂꯣꯏꯔꯦ
ꯑꯦ ꯑꯗꯨꯅꯥꯡ ꯃꯤꯗꯂ ꯑꯗꯨꯝ ꯐꯣꯉꯩ
ꯎꯝ
ꯑꯩ ꯀꯩꯅꯣ ꯄꯣꯔꯇꯨꯒꯗ ꯃꯔꯣꯔꯣꯛꯀꯣꯗꯩ ꯄꯩꯁꯥꯗꯤ ꯑꯩ ꯃꯔꯣꯔꯣꯛꯀꯣꯗꯩ ꯊꯥꯅꯤꯩ
ꯀꯣꯔ꯭ꯔꯣꯁꯤꯌꯥ ꯅꯠꯇ꯭ꯔꯣ
ꯑꯥ ꯑꯥ ꯀꯁꯕ ꯀꯁ ꯊꯥꯡ
ꯀꯁꯌꯥ ꯊꯥꯉꯦ
ꯎꯝ
ꯀꯥꯕꯒꯤ ꯆꯥꯟꯁꯇ ꯄꯣꯠꯇꯨꯀꯗꯅ ꯍꯦꯜꯂꯤꯅ ꯇꯧꯍꯧꯕꯅꯤ
ꯁ ꯄꯁ ꯄꯁ ꯍꯥꯏꯔ ꯂꯩ ꯀꯁꯅ ꯌꯥꯋꯥ ꯃꯤꯗ ꯀꯁꯥ ꯃꯤꯜꯖ ꯃꯤꯗ
ꯎꯝ ꯑꯗꯨ ꯐ꯭ꯔꯥꯟꯁ ꯐ꯭ꯔꯥꯟꯁꯇ ꯀꯩꯒ ꯇꯥꯒ꯭ꯔꯥꯖꯥꯠꯅꯣ
ꯁꯜꯣ ꯇꯥ ꯀꯩꯅꯣꯒ ꯔꯒꯒꯔ ꯀ ꯇ
ꯅꯣꯔꯋꯦ
ꯇꯦꯔꯥꯒ ꯑꯣꯏꯔ ꯀ ꯑꯣꯏꯔꯝꯔ
ꯎꯝ
ꯩꯅꯣ ꯀꯔꯝꯕ ꯔꯃꯅꯤ ꯀꯔꯝꯗ
ꯍꯔꯥꯎꯒꯦꯔꯣ
ꯑꯥ
ꯐ꯭ꯔꯥꯟꯁꯇꯁꯨ ꯆꯪꯪꯂꯉꯛꯀꯅꯤꯗ ꯍꯥꯏꯥꯏꯅꯦꯝꯕꯨ ꯌꯧꯔꯛꯀꯅꯤ ꯃꯥꯗꯗꯤ
ꯂꯅꯕꯧꯄꯤꯤ ꯌꯥꯝ ꯂꯥꯛꯁꯦ
ꯎꯝ
ꯀꯩꯅꯣꯗꯗꯤ ꯈꯪꯗ꯭ꯔꯦ ꯁꯦꯃꯤꯐꯥꯏꯅꯦꯜꯗꯗꯤ ꯈꯔ ꯂꯨꯔꯛꯑꯅꯤ ꯍꯧꯖꯤꯛ ꯐꯥꯎꯗꯤ ꯃꯣꯏ ꯂꯝꯕꯥꯏ ꯌꯥꯎꯗꯦ ꯃꯣꯏ ꯂꯩꯅꯦꯈꯥꯏ
ꯁꯤꯃꯤꯐꯧꯇꯤ ꯀꯣꯝꯅ ꯆꯪꯉꯅꯤ ꯀ꯭ꯋꯥꯇꯔꯗ ꯑꯃꯨꯛ ꯀ꯭ꯋꯥꯇꯔꯗꯅꯤꯗ ꯇꯨꯅꯍꯧꯗꯣꯏꯁ ꯑꯌꯥꯝꯕ
ꯋꯥꯅꯤꯃ ꯀꯠꯇ ꯑꯗꯨ ꯑꯗꯨꯗꯨꯗꯒꯤ ꯍꯥꯏꯅꯗ꯭ꯔꯦ
ꯕꯔꯖꯖꯤꯦꯟꯅꯤꯌꯝꯇ ꯂꯧꯖꯔꯤꯕ ꯐꯩ ꯈꯜꯂꯒ ꯑꯥꯔꯖꯦꯟꯇꯤꯅꯥꯒ ꯇꯥꯁꯤꯜꯂꯛꯄꯁꯤꯗ ꯃꯊ ꯁꯥꯒꯠꯂꯛꯄ ꯍꯥꯏ ꯇꯇꯥꯔꯦ
ꯑꯗꯨ ꯅꯥꯟꯁꯨ ꯃꯃꯥꯡ ꯁꯦꯝꯗ꯭ꯔꯤꯅꯤꯅꯀꯣ ꯈꯔ ꯈꯔ ꯑꯗꯨꯝ ꯂꯨꯅꯦꯕ ꯁꯥꯟꯅꯅꯕꯕꯗꯣ
ꯗꯣꯅꯤ
ꯍꯧ ꯃꯦꯁꯤ ꯇꯣꯡꯉꯤ ꯀꯟꯅ
ꯃꯤꯁꯤꯒꯗꯧꯔꯦ ꯂꯥꯏ ꯇꯣꯡꯉꯤ
ꯎꯝ ꯃꯥꯅꯨ ꯐꯪꯉꯗꯤ ꯑꯗꯨꯝ ꯕꯣꯟꯕꯤꯔꯥ ꯀꯥꯏꯅ
ꯁꯣꯏꯗꯧꯇ ꯃꯥꯟꯗꯦꯗꯤ ꯃꯣꯏꯅ ꯐꯪꯉꯛꯄꯁꯤꯅ
ꯀꯇꯀꯟꯈꯤꯗ꯭ꯔꯣ ꯑꯗꯨ ꯃꯦꯁꯤꯒꯤ ꯃꯦꯁꯤꯒꯤ ꯃꯌꯥꯝ ꯁꯥꯊꯤꯕ ꯑꯃ ꯂꯩꯌꯦꯕ ꯃꯥꯏ ꯌꯦꯒ ꯒ ꯇꯥꯗꯦꯕ ꯂꯣꯗꯅ ꯕꯣꯜꯂ ꯑꯃ ꯂꯩꯔꯦ
ꯃꯥꯅꯤ ꯇꯤ ꯇꯤꯇ ꯂꯒꯂ
ꯐꯛꯇ ꯆꯥꯟꯁ ꯉꯥꯏ ꯂꯩꯔꯦ ꯑꯗꯨꯗꯤ ꯑꯗꯨꯝ ꯍꯗꯧꯒ ꯑꯣꯗꯤ ꯀꯥꯏ ꯌꯥꯅꯤ
ꯑꯣ